ꯇꯔꯕꯥ ꯀꯕꯤꯇꯥ ꯇꯥꯔꯔꯕꯣ
ꯑ
ꯎꯝ
ꯇꯥꯔꯦ
ꯁꯥꯟꯅꯕ ꯍꯥꯏꯁꯦ ꯁꯨꯝꯅꯒꯤ ꯋꯥꯔꯤꯅꯤꯗ ꯏꯆꯝ ꯆꯝꯕ
ꯀꯩꯒꯤꯅꯣ ꯁꯤꯕꯣ
ꯑꯗꯨꯝ ꯁꯨꯃꯥꯏꯅ ꯅꯨꯡꯇꯤꯒꯤ ꯑꯣꯏꯁꯤꯅꯤ ꯅꯪ ꯀꯩꯀꯩ ꯐꯤ ꯐꯤ ꯀꯌꯥ ꯁꯥ ꯂꯣꯏ ꯁꯪꯈ꯭ꯔꯒꯦ
ꯂꯣꯏꯈ꯭ꯔꯦ ꯃꯔꯥ ꯁꯥꯔꯛꯏ
ꯌꯥꯝ ꯍꯧꯥꯎꯔꯝ ꯃꯅꯤ ꯀꯩꯅꯣꯖꯥꯏꯒꯤ ꯑ ꯑꯦꯔꯣꯄ꯭ꯂꯦꯟ ꯃꯈꯣꯟꯁꯦ ꯍꯥꯎꯅ ꯇꯥꯗ꯭ꯔꯣ ꯑꯦꯌꯥꯔꯄꯣꯔꯠ ꯃꯌꯥꯅꯤꯅꯅꯦ ꯑꯦꯔꯣꯄ꯭ꯂꯦꯟꯁꯦ ꯌꯥꯝ ꯄꯥꯏ ꯑꯦ ꯄꯤꯁ ꯑꯣꯏꯅ ꯊꯤꯟꯒꯁꯦ ꯑꯗꯨꯅ ꯐꯥꯗꯧ ꯃꯥꯜꯂꯦ ꯑꯩꯈꯣꯏꯅ ꯁꯥꯟꯅꯔꯤꯕ ꯋꯥꯔꯤꯁꯦ ꯃꯣꯏꯅ ꯀꯩꯅꯣ ꯇꯧꯗꯣꯏꯅꯦ ꯃꯥ ꯃꯤꯅ ꯀꯣꯟꯅ ꯇꯥꯗꯣꯏꯅꯦꯕ ꯃꯤ ꯑꯅꯤꯅ ꯇꯔꯛ ꯌꯥꯏ ꯑꯩꯈꯣꯏ ꯇꯥꯕ ꯌꯥꯏ ꯑꯗꯨꯅ ꯁꯥꯟꯅꯕ ꯃꯇꯝꯗꯗꯤ ꯗꯤ ꯅꯨꯡꯉꯥꯏꯔꯣꯏꯗꯕ ꯋꯥꯔꯤꯗꯤ ꯁꯥꯕ ꯌꯥꯗꯦ ꯄꯥꯏꯌꯨꯀꯣ ꯑꯩ ꯑꯦꯌꯥꯔꯄꯦ ꯊꯟꯒꯦ
ꯔꯚꯥ
ꯀꯔꯤ ꯀꯔꯤ ꯃꯊꯦꯜ ꯇꯥꯔꯒꯦ
ꯑꯩꯈꯣꯏ ꯃꯥꯏꯔꯦꯟ ꯊꯣꯡꯉꯦ ꯃꯥꯏꯔꯦꯟ ꯁꯔꯦ ꯀꯩ ꯃꯊ
ꯃꯔꯤ ꯌꯦꯒ ꯀꯔꯤꯒ ꯑꯩꯗꯤ ꯁꯥꯗꯣ ꯈꯔ ꯅꯨꯡꯉꯥꯏꯇꯕ
ꯑꯣ ꯀꯧ ꯀꯅ ꯅꯟꯗꯔꯤꯅꯣ
ꯀꯩꯅꯣ ꯇꯧꯕꯒꯤꯅꯤ
ꯎꯝ
ꯊꯪꯅꯕ ꯏꯅꯝꯝꯕꯅ ꯏꯔꯣꯝꯕ ꯄꯤꯔꯛꯑꯦ ꯑꯗꯨꯒ ꯑꯗꯨꯝ ꯆꯥꯔꯦ
ꯑꯣ ꯀꯣꯏ ꯄꯨꯔ
ꯅꯪꯒꯤꯗꯣ ꯅꯦꯠꯋꯥꯛ ꯅꯨꯡꯉꯥꯏꯇꯕ ꯃꯥꯜꯂꯤꯦ ꯇꯥꯗꯉꯣ ꯅꯦꯠꯋꯥꯛ ꯅꯨꯡꯉꯥꯏꯇ꯭ꯔꯗꯤ ꯌꯥꯔꯣꯏꯌꯦ ꯏꯟꯇꯔꯅꯦꯠ ꯗꯔꯀꯥꯔ ꯂꯩꯕꯅꯤꯅ
ꯎꯝ ꯑꯩ ꯀꯩꯅꯣꯝ ꯍꯪꯉꯛꯀꯦ ꯇꯧꯔꯝꯃꯅꯤꯅꯦ
ꯑꯗꯨꯝ ꯍꯪꯉꯛꯑꯣ ꯌꯥꯔꯦ ꯁꯤꯦ ꯑꯗꯨꯝ
ꯎꯝ ꯑꯃ ꯀꯩꯅꯣꯗꯒ ꯏꯟꯁꯇꯥꯒ꯭ꯔꯥꯝꯗ ꯀꯩꯗ ꯌꯥꯝ ꯊꯥꯒꯠ ꯄꯥꯏꯔꯦꯠ ꯏꯟꯁꯇꯤꯇ꯭ꯌꯨꯠ ꯑꯃ ꯊꯥꯒꯠꯄꯗꯣ
ꯀꯩꯕꯥ ꯔꯦꯠ ꯏꯆꯦ ꯑꯩ ꯈꯪꯗꯦꯌꯦ ꯇꯥꯗ꯭ꯔꯤ ꯑꯩꯗꯤ ꯑꯃꯨꯛꯇꯪ
ꯐꯣꯟꯗ ꯀꯩꯇ ꯌꯥꯝ ꯊꯥꯒꯠꯄꯅꯦꯕ ꯑꯗꯨꯗꯣ ꯑꯗꯣ ꯑ ꯑꯣꯏꯅ ꯃꯣꯏꯒꯤ ꯑꯦꯀꯥꯎꯟꯗ ꯆꯪꯉꯒ ꯃꯣꯏ ꯁꯨꯝ ꯅꯝꯕꯔ ꯀ ꯀꯩ ꯁꯨꯝ ꯍꯪꯗꯅ ꯈꯣꯠꯇ ꯇꯧꯕꯗ ꯃꯣꯏ ꯅꯝꯕꯔ ꯄꯤꯔꯛꯑꯦꯕꯀꯣ ꯑꯗꯨꯗ ꯍꯪꯕ ꯃꯇꯝꯗ ꯑꯇꯩꯗꯤ ꯅꯠꯇꯦꯗ ꯃꯣꯏꯁꯦ ꯍꯥꯏꯗꯤ ꯅꯦ ꯏꯪꯂꯤꯁꯅꯦ ꯑꯗꯨꯒ ꯑꯦꯒꯦꯁꯟ ꯇꯝꯕ ꯈꯣꯠꯄ ꯑꯗꯨꯏꯁꯨ ꯌꯥꯎꯋꯦꯕ ꯍꯅ ꯃꯥ ꯍꯧꯖꯤꯛ ꯏꯪꯂꯤꯁꯀ ꯍꯤꯟꯗꯤꯒꯗꯣ ꯇꯝꯕ ꯁꯨꯝ ꯍꯪꯕ ꯍꯥꯏꯇꯥꯔꯦ ꯑꯗꯣ ꯃꯣꯏ
ꯎꯝ ꯅꯪ ꯇꯝꯅꯤꯡꯉꯦꯅ ꯈꯜꯂꯒ ꯑꯗꯨꯝ ꯂꯩ ꯂꯩꯗꯣꯏ ꯁꯔꯨ
ꯄꯩꯁꯥꯗꯣ ꯇꯝꯒꯦ ꯍꯥꯏꯅ ꯄꯩꯁꯥ ꯂꯩꯇꯦꯟ ꯍꯥꯟ ꯇꯟꯕ ꯑꯃ ꯌꯥꯎꯋꯦꯕꯩꯁꯨ
ꯎꯝ
ꯑꯗꯨꯅ ꯑꯩ ꯃꯊꯪꯁꯦ ꯍꯟꯗꯛ ꯆꯍꯤꯗꯤ ꯑꯣꯏ ꯀꯩꯗꯧ ꯃꯥꯟꯁꯦ ꯑꯩ ꯐꯤ ꯁꯥꯕꯗꯒꯤꯩ ꯈꯔ ꯑꯃ ꯇꯥꯡꯈꯠꯂꯕ ꯑꯥꯗ ꯂꯩꯗꯣꯏꯅꯦꯕ
ꯎꯝ
ꯕ ꯌꯥꯔꯦ ꯑꯗꯨꯣ ꯃꯣꯏ ꯂꯩꯕꯁꯦ ꯊꯥꯗ ꯀꯌꯥ ꯍꯨꯜꯂꯤꯅꯣ ꯑꯗꯨꯝꯗꯤ ꯈꯪꯗ꯭ꯔꯦ ꯃꯣꯏꯒꯤ ꯍꯥꯡꯗꯕꯅꯤꯅꯦꯕ ꯍꯧꯖꯤꯛꯀꯤ ꯃꯐꯝꯗꯨꯗꯤ ꯀꯩ ꯂꯝꯅꯣ ꯎꯔꯤꯄꯣꯛ ꯍꯥꯏꯔꯣ ꯀꯩꯅꯣ ꯑꯗꯨꯗ
ꯂꯩꯒꯦꯕꯅ ꯑꯗꯨꯗ
ꯎꯝ ꯁꯨꯡꯈꯪꯗꯦꯗ ꯇꯝꯃꯗꯤ ꯈꯜꯂꯕ ꯇ ꯊꯝꯃ ꯀ꯭ꯌꯥ ꯃꯒ ꯇꯥ ꯆꯅ ꯇꯔ ꯑꯩꯅꯗꯤ ꯄꯥꯝꯕ
ꯕꯥꯅꯕꯨ ꯌꯥ ꯀꯗ꯭ꯔꯥ
ꯌꯥꯔꯛꯄ ꯍꯥꯏꯁꯦ ꯍꯣꯏ ꯇꯝꯅꯤꯡꯉꯕꯨꯗꯤ ꯅꯪ ꯄꯩꯁꯥ ꯈꯔ ꯊꯥꯗ ꯃꯣꯏꯒꯤ ꯀꯩꯅꯣꯒꯤ ꯇꯝꯕꯩꯗꯨ ꯄꯩꯁꯥ ꯌꯥꯝꯗꯦꯕ ꯑꯗꯨꯕꯨꯗꯤ ꯇꯝꯕꯩꯕꯨꯗꯤ ꯄꯩꯁꯥ ꯌꯥꯝꯗꯦ ꯀꯩꯅꯣꯗꯅꯤ ꯂꯩꯕꯒꯤꯗꯣ ꯀꯌꯥꯃꯨꯛꯀ ꯑꯣꯏꯗꯣꯏꯅꯣ ꯁꯤꯅꯦ ꯈꯜꯂꯤꯁꯦ
ꯂꯩꯕꯗꯅꯤ ꯄꯩꯁꯥ ꯌꯥꯝ ꯆꯪꯉꯤꯁꯦ ꯆꯥꯕ ꯊꯛꯄ ꯔꯂꯦꯟ ꯐꯤ ꯁꯤꯗꯅꯦꯕꯁꯥ ꯌꯥꯝ ꯆꯪꯉꯁꯤ ꯑꯩꯕꯨꯧꯇ ꯋꯥꯏꯑꯦ ꯅꯪ ꯀꯃꯥꯏꯅ ꯉꯝꯗꯣꯏꯅꯣꯁꯤꯅ ꯑꯩꯅ ꯈꯂꯨꯁꯤ
ꯌꯥꯝꯗꯤ ꯌꯥꯝꯃ ꯑꯗꯨꯝ ꯄꯣꯛꯊꯣꯛꯑꯒ ꯊꯥꯁꯦ ꯑꯩꯈꯣꯏꯅ ꯇꯝꯃꯤꯉꯩ ꯃꯁꯤꯡ ꯍꯥꯏꯗꯤ ꯑꯩꯈꯣꯏꯅ ꯑꯁꯨꯛ ꯇꯝꯖꯒꯦ ꯈꯣꯠꯀꯦ ꯑꯗꯨꯝ ꯌꯥꯏ ꯑꯗꯨꯗꯤ
ꯍ ꯈꯪꯗꯦꯀꯣ ꯃꯇꯝ ꯂꯩꯀꯥꯟꯗ ꯇꯝꯗꯣꯏꯗꯤ ꯇꯝꯍꯧ ꯍꯌꯦꯡ ꯆꯍꯤ ꯈꯤꯇꯪ ꯍꯦꯟꯖꯤꯟꯈ꯭ꯔꯒ ꯇꯝꯅꯤꯡꯉꯛꯑꯣ ꯇꯝꯃꯤꯀꯥꯟꯗ ꯖꯔ ꯖꯔ ꯖꯔ ꯇꯝꯐꯒꯗꯕꯅꯤ ꯃꯤꯠ ꯅꯥ ꯎꯁꯜꯂꯒ ꯑꯩꯗꯧꯅ
ꯈꯟꯕ ꯄꯩꯁꯥ ꯂꯩꯇꯦꯅ ꯑꯗꯨ ꯍꯥꯏꯔꯛꯄꯗ ꯑꯩꯈꯣꯏꯁꯨ ꯏꯇꯟꯗ ꯑꯗꯨꯝ ꯇꯥꯜ ꯂꯩꯔꯤꯁꯦ ꯑꯩꯈꯣꯏꯁꯨ ꯍꯅ ꯇꯝꯐꯝ ꯂꯩꯕꯣꯏꯗꯤ ꯐꯕ
ꯄꯣꯠꯁꯦ ꯄꯩꯁꯥꯁꯨ ꯊꯣꯛꯇꯕꯅꯤꯅ ꯋꯥꯕ
ꯇ
ꯅꯈꯣꯏ ꯃꯥꯗꯤ ꯑꯃꯨꯛ ꯇꯝꯅꯤꯡꯉꯕꯗꯤꯅꯦ ꯃꯣꯏ ꯅꯒꯥꯔꯂꯥꯏꯟ ꯅꯪ ꯁꯤ ꯇꯝꯃꯣ ꯁꯤ ꯇꯝꯃꯣꯅ ꯊꯤꯕꯩ ꯃꯍꯨꯠꯇ ꯑꯦ ꯁꯤꯁꯤ ꯇꯝꯃꯨ ꯅꯪꯅ ꯇꯝꯅꯤꯡ ꯇꯥꯔꯒꯗꯤꯀꯣ ꯇ ꯃꯁ ꯇꯝ ꯂꯩꯁ ꯑꯗꯨꯃꯅ ꯍꯥꯏꯕ ꯑꯣꯏ ꯑꯗꯨꯅ ꯅꯣꯏ ꯍꯧꯖꯤꯛ ꯐꯤ ꯁꯥꯔꯕꯝꯅꯤꯅ ꯀꯗꯥꯏꯅꯣ
ꯁꯥꯡ ꯁꯨꯝꯕꯤꯄꯝꯕꯅꯦ
ꯎꯝ
ꯈꯟꯕꯗꯃꯥꯡꯉꯦꯒ ꯍꯥꯏꯕꯅꯦ
ꯇꯔꯥ ꯇꯔꯥ ꯁꯥꯡꯕ ꯃꯔꯤꯗꯤ ꯁꯥꯟꯅ ꯇꯥꯔꯦ
ꯎꯝ
ꯀꯔꯤꯅꯣꯅꯦ ꯈꯜꯂꯤꯗꯨꯕꯣ ꯌꯥꯝ ꯈꯟꯖꯜꯂꯨꯅꯨ ꯌꯥꯝ ꯈꯜꯂꯗꯤ ꯃꯝꯃꯅꯤ
ꯃ ꯑꯗꯨ ꯎꯗꯦ ꯃꯣꯏꯗꯤꯂꯤꯚꯔꯤ ꯀꯌꯥꯃꯨꯛꯀ ꯑꯣꯏꯖꯥꯠꯅꯣ ꯁꯤꯅꯤ ꯑꯩꯅ ꯈꯜꯂꯦ ꯃꯣꯏ ꯑꯣꯟꯂꯥꯏꯟꯗꯕꯨꯗꯤ ꯀ꯭ꯂꯥꯁ
ꯀꯌꯥꯝ ꯀꯣꯏꯏꯖꯥꯠꯅꯣ ꯍꯥꯏꯌꯦꯦ
ꯂꯩꯕꯒꯤꯦ ꯀꯌꯥꯃꯨꯛꯀ ꯑꯣꯏꯒꯦ ꯍꯥꯏꯗꯤꯦ ꯅꯪꯅ ꯄꯩꯁꯥ ꯆꯪꯖꯔꯣꯏ ꯍꯥꯏ ꯆꯥꯛ ꯀꯥꯂꯨꯒ ꯉꯥꯔ ꯆꯥꯒꯦꯔꯣ ꯅꯪ ꯑꯗꯨ ꯉꯝꯒꯗ꯭ꯔꯣ ꯆꯥꯅꯤꯡꯉꯛꯀꯅꯤ ꯊꯛꯅꯤꯡꯉꯛꯀꯅꯤ ꯁꯦꯠꯅꯤꯡꯉꯛꯀꯅꯤ
ꯑꯣ
ꯂꯩꯩꯒꯦꯔꯁꯂ ꯑꯦꯂꯋꯥꯏꯅꯅꯥꯥꯛꯇ
ꯍꯧꯖꯤꯛ ꯍꯣꯔꯦꯟ
ꯑꯗꯨꯗꯒꯤꯅ ꯎꯔꯤꯄꯣꯛ ꯍꯥꯏꯕꯅꯣ ꯍꯥꯏꯕꯗꯣ
ꯑꯥ ꯄꯔ
ꯎꯔꯤꯄꯣꯛ ꯆꯠꯄꯗꯣ ꯍꯪꯒꯠꯂꯝꯟꯗꯥ ꯂꯨꯄꯥ ꯁꯤꯛꯁꯇꯤ ꯆꯔꯛꯀꯗ꯭ꯔꯥ
ꯎꯝ
ꯕꯖꯥꯔꯕꯨꯣ ꯑꯗꯣ ꯕꯖꯥꯔꯗꯒꯤ ꯑꯃꯨꯛ ꯅꯪꯒꯤ ꯎꯔꯤꯄꯣꯛꯀꯤ ꯀꯔꯝꯕ ꯖꯒꯥꯗꯅꯣ ꯑꯗꯣ ꯈꯪꯗꯣꯛꯑ ꯆꯠꯇꯣꯏꯅꯤ ꯄꯩꯁꯥ ꯄꯩꯁꯥ ꯉꯥꯛꯇꯅꯤ ꯃꯄꯥꯟ ꯅꯥꯏꯗꯦ ꯀ ꯇꯔ ꯆꯠꯂꯨꯔꯒ ꯑꯃꯨꯛ ꯅꯪ ꯇꯧꯐꯝ ꯈꯪꯗ꯭ꯔꯗꯤ ꯀꯞꯇꯅ ꯉꯥꯎꯗꯅ ꯑꯩꯁꯥ ꯂꯩꯇ꯭ꯔꯦ ꯅꯪ ꯇꯧꯔꯦ ꯌꯥꯝ ꯕꯦꯔꯥꯅꯦ ꯑꯩꯈꯣꯏꯗꯕꯨ ꯁꯨꯝ ꯂꯩꯔꯛꯈꯤꯕ ꯉꯝꯕꯒꯤ ꯋꯥ ꯄꯩꯁꯥꯁꯦ ꯄꯥꯏꯗ꯭ꯔꯀꯥꯟꯗꯗꯤ ꯂꯨꯄꯥ ꯇꯔꯥꯕꯨꯥꯎ ꯚꯦꯂꯨ ꯌꯥꯝ ꯂꯩꯔꯒ ꯆꯥꯅꯩ
ꯑ
ꯉꯔꯥꯡ ꯅꯍꯥꯟꯁꯨ ꯏꯃꯥꯟꯅꯕꯤ ꯑꯃ ꯇꯔꯦꯟꯇ ꯂꯩꯕ
ꯎꯝ
ꯐꯠꯇꯂꯇꯔꯤ ꯏꯄꯥ ꯇꯔꯥꯒ ꯂꯨꯄꯥ ꯇꯔꯥ ꯈꯛꯇꯪ ꯉꯥꯏꯔꯦꯅ ꯇꯧꯔꯦ ꯄꯨꯒꯦ ꯑꯩꯁꯨ ꯑꯦꯀꯥꯎꯟꯗ ꯄꯩꯁꯥꯗꯤ ꯑꯝꯇ ꯌꯥꯎꯗꯕ ꯀꯦꯁꯇꯕꯨꯗꯤ ꯂꯩꯕꯀꯣ ꯌꯥꯏꯅ ꯀꯃꯥꯏꯅ ꯄꯤꯔꯨꯅꯤ ꯑꯦꯀꯥꯎꯟꯗ ꯌꯥꯎꯗꯕꯅꯤꯅ
ꯑ
ꯒꯥꯔꯤ ꯂꯩꯅꯤꯡꯉꯥꯏꯐꯧ ꯂꯩꯇ꯭ꯔꯦ ꯀ ꯍꯥꯏꯁ ꯅꯨꯡꯉꯥꯏꯇꯦ ꯁꯥꯔ
ꯄꯩꯁꯥꯥꯁꯦ ꯅꯣꯡꯃ ꯅꯣꯡꯃ ꯁꯨꯝ ꯆꯪꯕ ꯍꯦꯜꯂꯤꯗꯕ
ꯑꯗꯩꯗꯅꯦ ꯑꯣꯖꯥꯗꯤ ꯑꯣꯏꯕꯅꯦꯕꯀꯣ ꯑꯗꯨꯗ ꯀꯩꯅꯣ ꯇꯧꯕ ꯀꯥꯔꯦꯟ ꯁꯨꯇꯤ ꯊꯥꯈꯤꯕ ꯑꯗꯒꯤ ꯇꯣꯂꯣꯞꯁꯨ ꯄꯤꯔꯝꯃꯣꯏ ꯑꯗꯨꯒꯤ ꯑꯗꯣ ꯑꯩꯅ ꯍꯥꯟꯅ ꯄꯨꯔꯝꯕ ꯁ꯭ꯀꯨꯜꯗꯨꯗꯤ ꯌꯥꯝ ꯅꯨꯡꯉꯥꯏꯗ ꯃꯣꯏꯗꯤ ꯀꯥꯂꯦꯟ ꯁꯨꯇꯤ ꯊꯥꯔꯁꯨ ꯑꯩꯈꯣꯏꯒꯤ ꯇꯣꯂꯣꯞ ꯐꯪꯕ ꯇꯥꯏꯃꯤꯡꯗꯣ
ꯎꯝ
ꯑꯗꯨꯕꯨ ꯑꯣꯏꯔꯗꯤ ꯑꯗꯨꯝ ꯄꯤ ꯑꯩ ꯉꯁꯤ ꯃꯪꯗ ꯎꯕ ꯎꯔꯝꯃꯤ ꯁ꯭ꯀꯨꯜꯗ ꯑꯗꯣꯝꯒꯤ ꯁ꯭ꯀꯨꯜ ꯃꯃꯤꯡꯗꯤ ꯄꯜꯂꯔꯣꯏꯒꯦꯀꯣ ꯍꯥꯏꯗꯤ ꯃꯤꯅ ꯇꯥꯗꯣꯏꯅꯤꯅ ꯑ ꯁ꯭ꯀꯨꯜ ꯑꯩꯅ ꯅꯍꯥꯃꯨ ꯍꯥꯏꯕꯗꯣ ꯅꯣꯏ ꯑꯗꯨ ꯀꯟ ꯁꯥꯏꯠꯇ ꯑꯃꯨꯛ ꯍꯥꯌꯔ ꯁꯦꯀꯦꯟꯗꯔꯤꯒꯤ ꯄꯨꯒꯦ ꯀꯥꯏꯅ ꯇꯧꯔꯝꯕꯗꯣ ꯑꯗꯨꯗꯣ ꯑꯗꯨꯒꯤ ꯏꯃꯥꯟꯅꯕꯤꯗꯣ ꯑꯃꯨꯛꯁꯨ ꯍꯥꯏꯔꯛꯑꯦ ꯍꯥꯡꯉꯦꯕꯀꯣ
ꯎꯝ
ꯑꯩꯅ ꯑꯩ ꯉꯝꯃꯔꯣꯏꯗ ꯑꯩ ꯌꯨꯝꯗ ꯂꯩꯔꯗꯤ ꯂꯥꯏꯔꯤꯛ ꯄꯥꯕ ꯌꯥꯗꯦꯕ ꯑꯗꯨꯒꯤꯅꯤꯗ ꯁꯤꯗꯩꯗ ꯌꯥꯎꯔꯤ ꯃꯤꯁꯤꯡꯁꯦ ꯑꯌꯥꯝꯕꯅ ꯀꯩꯅꯣ ꯑꯦꯝ ꯌꯨꯗ ꯄꯤ ꯑꯩꯆ ꯗꯤ ꯇꯧꯕ ꯃꯥꯁꯇꯔ ꯇꯧꯕ ꯉꯥꯛꯇ ꯑꯣꯏꯔꯝꯒꯅꯤ ꯑꯌꯥꯝꯕꯅ ꯑꯩꯈꯣꯏ ꯌꯥꯎꯔꯤꯁꯤꯡꯁꯤꯕꯣꯕ ꯆꯥꯛꯇꯤ ꯀꯅꯥꯅ ꯊꯣꯡꯅꯤ ꯃꯥ ꯑꯗꯨ ꯊꯣꯡꯉꯦ ꯅꯪ ꯈꯔ ꯈꯔ ꯊꯣꯡ ꯇꯝꯖꯧꯀꯣ
ꯀꯃꯥꯏꯅ ꯑꯗꯨ ꯊꯣꯡꯉꯦ ꯆꯥꯛꯁꯦ ꯔꯥꯏꯁ ꯀꯨꯀꯔꯗ ꯍꯥꯞꯄꯗꯣ ꯑꯩꯅ ꯍꯥꯏꯗ ꯄꯤꯑꯗꯤ ꯀꯜꯂꯤ ꯀꯥꯏꯗ ꯇꯧꯔꯦ ꯁꯨꯝ ꯉ
ꯑꯗꯨꯗꯤ ꯉꯥꯡꯉꯦ ꯉꯥꯡꯖꯗꯅꯨꯅꯦ ꯑꯩꯈꯣꯏꯁꯨ ꯉꯥꯡꯕ ꯌꯥꯕ ꯃꯌꯥꯝ ꯉꯥꯡꯉ ꯊꯦꯡꯅꯔꯒ ꯂꯥꯛꯏꯅꯦ ꯌꯨꯝ ꯑꯃ ꯄꯨꯕꯗ ꯃꯀꯨꯞ ꯃꯇꯥꯗ ꯃꯌꯥꯝ ꯆꯪꯉꯦꯕ ꯈꯪꯗꯕ ꯌꯥꯗꯕ ꯇꯧꯗ ꯇꯕ ꯌꯥꯗꯕ ꯃꯌꯥꯝ ꯑꯃ ꯅꯨꯄꯤꯒ ꯑꯣꯏꯁꯜꯂꯦ ꯑꯗꯨ ꯍꯩꯒꯗꯝꯕꯅꯤ ꯂꯣꯏ ꯍꯤꯔꯝ ꯈꯨꯗꯤꯡꯃꯛꯇ ꯍꯔ ꯆꯠꯀꯗꯝꯕꯅꯤ ꯃꯤꯨꯝ ꯄꯥꯟꯖꯔꯒ ꯆꯌꯥꯡꯊꯣꯡ ꯍꯩꯇꯗꯅ ꯆꯠꯅꯗꯕ ꯃꯤ ꯃꯌꯥꯝ ꯂꯩꯔꯤꯅꯤ ꯑꯗꯨꯅ ꯇꯝꯁꯤꯜꯍꯧꯕ ꯃꯤꯅꯠꯁꯦ ꯁꯦꯀꯦꯟ ꯇꯔꯥ ꯈꯛꯇ ꯉꯥꯏꯔꯦ ꯂꯣꯏꯔꯀꯥꯟꯗ ꯀꯠꯊꯈ꯭ꯔꯒꯦ ꯑꯗꯨꯒ ꯉꯥꯏꯍꯥꯛ ꯂꯏꯦ ꯑꯃꯨꯛ ꯇꯧꯔꯛꯇꯣꯏꯅꯤ
ꯍ
ꯑꯗꯨꯒ ꯇꯧꯔꯛꯄ ꯌꯥꯕ꯭ꯔꯥꯁꯨ ꯌꯦꯡꯒꯦ
ꯎꯝ